ꯍꯧꯒꯠꯔꯕ꯭ꯔꯣ
ꯇꯥꯕꯔ
ꯍꯣꯏ ꯇꯥꯏꯌꯦ
ꯀꯩꯗꯧꯔꯤꯅꯣ
ꯊꯕꯛ ꯇꯧꯔꯒ ꯍꯧꯖꯤꯛ ꯂꯥꯛꯄꯅꯦ
ꯀꯔꯤ ꯊꯕ
ꯑꯁ ꯌꯨꯝꯒꯤꯦ ꯊꯕꯥꯛꯅꯦꯕ ꯋꯥꯏ ꯇꯩꯕ ꯋꯥꯏ ꯁꯤꯠꯄꯥ
ꯃꯤꯗꯤ ꯊꯕꯛ ꯌꯥꯝ ꯀꯜꯂꯦ
ꯀꯝꯕ ꯑ ꯀꯟꯕꯗꯤ ꯅꯠꯇꯦꯗ ꯑꯗꯨ ꯑꯣꯏꯔꯁꯨ ꯌꯨꯝꯒꯤ ꯊꯕꯛꯁꯦ ꯑꯗꯨꯝ ꯍꯣꯏ ꯑꯗꯨꯝ ꯇꯧꯋꯦ
ꯎꯝ ꯑꯩꯁꯨ ꯍꯧꯖꯤꯛꯅ ꯋꯥꯋꯁ ꯑꯥꯎꯠ ꯇꯧꯔꯒ ꯂꯩꯔꯤ
ꯑꯁ ꯌꯥꯝ ꯂꯦꯛꯑꯃꯦꯍꯦꯟ ꯅ ꯍꯣꯏꯗꯤ
ꯌꯦꯁ ꯀꯔꯒꯤ ꯂꯞ
ꯅꯨꯡꯉꯥꯏꯀꯣ
ꯅꯪ ꯉꯁꯤ ꯀꯗꯥꯏ ꯆꯠꯇꯣꯏꯅꯣ
ꯉꯁꯤꯗꯤ ꯂꯩ ꯑ ꯌꯨꯝꯗ ꯑꯗꯨꯝ ꯂꯩꯗꯣꯏꯅꯦ
ꯑꯣ ꯑ ꯑꯩ ꯐꯤ ꯑꯩ ꯐ꯭ꯔꯤ ꯑꯣꯏꯕ ꯀꯥꯟꯗ ꯑꯗꯨꯝ ꯂꯥꯛꯀꯦ ꯅꯣꯏꯒꯤ
ꯍꯣꯏ ꯍꯣꯏ ꯍꯣꯏ ꯂꯥꯛꯑꯣ ꯂꯥꯛꯑꯣ ꯍꯣꯏ ꯍꯣꯏ ꯍꯣꯏ ꯂꯥꯛꯑꯣ ꯋꯦꯜꯀꯝꯅꯦ ꯋꯦꯜꯀꯝ
ꯑꯗꯨꯝ ꯎꯅꯕꯗꯣ ꯌꯥꯏꯅ
ꯍꯣꯏ ꯎꯟꯅꯔꯗꯤ ꯂꯣꯏꯔꯦ ꯀꯩ ꯀꯥꯏꯕ ꯂꯩꯕ
ꯅꯪ ꯅꯪ ꯄꯨꯡ ꯀꯌꯥꯗ ꯑꯗꯨꯝꯕ꯭ꯔꯥ ꯉꯁꯤꯗꯤ
ꯑ ꯉꯔꯥꯡꯗꯨꯔꯥ
ꯑꯉꯥꯡ ꯎꯝ
ꯉꯥꯡꯗꯤ ꯑꯅꯤ ꯑꯅꯤ ꯃꯈꯥꯗꯤ ꯇꯨꯝꯃꯦ ꯍꯥꯏꯗꯤ ꯑꯩꯠ ꯕꯣꯜ ꯌꯦꯡꯕꯒꯤꯀꯣ
ꯑꯣ
ꯑꯅꯤ ꯃꯈꯥꯏꯗ ꯕꯣꯜ ꯌꯦꯡꯉꯦ ꯍꯣꯏ ꯑꯅꯤ ꯃꯈꯥꯏ ꯑꯗꯨꯕꯨ ꯌꯦꯡꯉꯦ ꯑꯗꯨꯒ ꯑꯅꯤꯒ ꯑ ꯐꯣꯔꯇꯤ ꯐꯣꯔꯇꯤꯐꯥꯏꯚ ꯗꯨꯔ ꯑꯗꯨꯝ ꯇꯨꯝꯃꯦ
ꯑꯣ ꯑꯗꯨꯒ ꯅꯪ ꯄꯥꯞꯅ ꯍꯧꯒꯠꯄ ꯑꯁ
ꯍꯣꯏ ꯈꯪꯗꯦꯗ ꯑꯗꯨꯝ ꯃꯤꯦꯀꯞ ꯊꯣꯛꯄꯗꯣ ꯈꯪꯗꯦ ꯑꯗꯨꯝ
ꯑꯝ
ꯍꯌꯦꯡꯅ ꯇꯨꯝꯂꯁꯨ ꯀꯔꯤ ꯍꯥꯏꯁꯤꯔꯥ ꯍꯥ
ꯊꯣꯛꯄꯒꯤ
ꯍꯣꯏ ꯑꯥꯎ ꯃꯇꯝ ꯃꯇꯝ ꯂꯥꯛꯔꯒ ꯑꯗꯨꯝ ꯃꯁꯥꯅ ꯃꯤꯠ ꯄꯥꯡꯈ꯭ꯔꯕꯗꯣ
ꯑꯣꯄꯥꯏ ꯂꯩ ꯏꯗ꯭ꯔꯦ ꯎꯁꯤꯜꯂꯁꯨ ꯉꯝꯗ꯭ꯔꯦꯕ
ꯑꯗꯨꯒꯤ ꯍꯧꯒꯠꯂꯒ ꯋꯥꯏ ꯁꯦꯠꯂꯒ ꯀꯔꯤ ꯀꯔꯥ ꯇꯧꯔꯒ ꯍꯧꯖꯤꯛ ꯐꯝꯔꯦ ꯑꯩꯗꯤ
ꯎꯝ ꯌꯦꯟꯁꯥꯡ ꯆꯥꯛꯟꯁꯥꯡꯅꯤ ꯊꯣꯡꯕ ꯂꯩꯈ꯭ꯔꯕ꯭ꯔꯥ
ꯍꯣꯏ ꯍꯤꯟꯖꯥꯡꯗꯤ ꯍꯧꯖꯤꯛ ꯊꯣꯡꯔꯝꯃꯦ ꯑꯩꯈꯣꯏ ꯏꯅꯥꯎꯅꯨꯄꯤꯅ ꯊꯣꯡꯕꯤꯒꯦꯅ
ꯎꯝ ꯑꯁꯅꯥꯎ ꯅꯨꯄꯤꯗꯤ ꯆꯥꯛ ꯏꯟꯁꯥꯡ ꯊꯣꯡꯕ ꯍꯩꯕ꯭ꯔꯣ
ꯍꯣꯏ ꯍꯩꯌꯦ ꯍꯩꯕꯗꯤ ꯑꯥꯏ ꯋꯥꯏꯒꯨꯝꯕ ꯀꯔꯤꯒꯨꯝꯕ ꯍꯥꯎꯁ ꯍꯣꯜꯗꯣ ꯑꯩꯅ ꯁꯦꯝꯕꯒꯤ ꯃꯥꯅ ꯍꯦꯟꯖꯥꯡꯗꯣ ꯑꯩ ꯊꯣꯡꯕꯤꯒꯦꯅ ꯍꯥꯏꯕ ꯑꯗꯨꯒꯤ ꯃꯔꯝ ꯌꯥꯝ ꯃꯣꯛꯄꯅꯦ ꯑꯩꯒꯤ ꯏꯅꯥꯎꯅꯨꯄꯤꯗꯤ
ꯑꯥ ꯆꯍꯤꯗꯤ ꯀꯌꯥ ꯁꯨꯕ꯭ꯔꯥ
ꯑꯩ ꯏꯅꯥꯎꯅꯨꯄꯤꯔꫭ ꯑꯩ ꯏꯅꯥꯎꯅꯨꯄꯤꯗꯤ ꯑ ꯀꯌꯥ ꯍꯥꯏꯁꯤꯔꯥ ꯈꯪꯗꯦꯗ ꯑꯦꯛꯖꯦꯛ ꯗꯣ ꯀꯥꯎꯈ꯭ꯔꯦ ꯀꯣꯟꯅ ꯍꯥꯏꯒꯦ ꯃꯥꯕꯨ ꯍꯪꯔꯒ
ꯅꯪ ꯌꯥꯏ ꯅꯅꯥꯎ ꯅꯨꯄꯤꯒꯤ ꯆꯍꯤꯁꯨ ꯐꯥꯎ ꯅꯪ ꯈꯪ
ꯑꯧ ꯑꯗꯨꯅꯦ ꯑꯩꯒꯤ ꯏꯅꯥꯎꯅꯨꯄꯤꯅꯤ ꯌꯥꯝ ꯃꯥꯟꯕꯒꯤꯀꯣ ꯑꯦꯛꯖꯦꯛꯇꯤ ꯈꯪꯗꯦ
ꯑꯗꯨꯃꯥꯏꯅ ꯇꯧꯅꯨꯗ
ꯍꯣꯏ ꯑꯗꯨꯅꯦ ꯅꯪꯗꯤ ꯑꯥ ꯉꯟꯅ ꯇꯨꯝꯕ꯭ꯔꯥ ꯅꯠꯇ꯭ꯔꯒ ꯀꯔꯤꯔ
ꯎꯝ ꯑꯩꯗꯤ ꯉꯟꯅ ꯇꯨꯝꯃꯦ ꯑꯩꯗꯤ ꯄꯨꯡ ꯑꯦꯂꯦꯚꯦꯟꯗꯔꯅ ꯇꯨꯝꯃꯦ
ꯑꫭ ꯌꯥꯝ ꯅꯨꯡꯉꯥꯏꯀꯣ ꯕꯣꯜꯗꯤ ꯕꫭꯜꯁꯨ ꯌꯦꯡꯗꯦ
ꯎꯝ ꯑꯩꯈꯣꯏ ꯑꯩꯈꯣꯏꯒꯤ ꯔꯣꯝꯗ ꯂꯥꯏ ꯂꯥꯛꯇꯕꯒꯤꯀꯣ
ꯑꯣ ꯑꯁ ꯅꯨꯡꯉꯥꯏꯇꯦꯍꯦ
ꯎꯝ ꯐꫭꯟ ꯕꯦꯇ꯭ꯔꯤꯁꯨ ꯂꯩꯇꯕ
ꯑꯣ ꯍꯧꯖꯤꯛꯇꯤ ꯂꯥꯛꯂꯨꯕꯣ ꯃꯥꯏꯁꯦ
ꯍꯧꯖꯤꯛ ꯍꯧꯖꯤꯛ ꯐꯥꯎ ꯍꯧꯖꯤꯛ ꯂꯥꯛꯇ꯭ꯔꯦ ꯉꯔꯥꯡꯗꯣ ꯅꯣ ꯇꯥꯎ ꯅꯣꯡ ꯆꯨꯕꯒꯤ
ꯑꯣꯍꯣ ꯍꯣ ꯑꯥ
ꯅꯪꯏꯗꯤꯗꯤ ꯆꯨꯗꯕ꯭ꯔꯣ
ꯍꯣꯏ ꯑꯩꯈꯣꯏꯗꯗꯤ ꯆꯨꯗꯦ ꯑꯗꯨ ꯑꯣꯏꯔꯁꯨ ꯂꯥꯏꯠꯇꯤ ꯑꯗꯨꯝ ꯂꯥꯛꯑꯦꯗꯅ
ꯑꯣ ꯑꯁ ꯐꯩꯌꯦ ꯎꯝ ꯑꯩꯥꯈꯨꯟꯗ ꯂꯩꯌꯦ
ꯑ ꯑꯗꯨꯒꯤ ꯑꯣꯏꯔꯝꯅꯤ ꯈꯨꯟꯗ ꯂꯩꯕꯁꯤꯡꯗꯤ ꯃꯩꯒꯤ ꯃꯇꯥꯡꯗꯗꯤ ꯑꯗꯨꯝ ꯄ꯭ꯔꯣꯕ꯭ꯂꯦꯝ ꯊꯣꯛꯄꯅꯤ
ꯑꯝ
ꯃꯩ ꯃꯤꯠꯀ ꯃꯤꯠꯂꯒ ꯃꯤꯠꯂꯒ ꯀꯣ ꯅꯣꯡꯒꯨꯝꯕ ꯆꯨꯨꯔꯗꯤ
ꯍꯧꯖꯤꯛ ꯍꯧꯖꯤꯛꯀꯥꯟ ꯚꯦꯀꯦꯁꯟ ꯊꯥꯕꯤꯕꯗꯤꯀꯣ ꯈꯨꯟꯗ ꯂꯥꯛꯄ ꯑꯗꯨ ꯑꯣꯏꯔꯗꯤ ꯑꯁ ꯂꯥꯏꯒꯤ ꯑꯁ ꯂꯥꯏꯒꯤ ꯂꯥꯏꯒꯤ ꯃꯇꯥꯡ ꯃꯇꯥꯡꯗꯗꯤ ꯂꯣꯏꯔꯦ ꯍꯥꯏꯅꯤꯡꯉꯥꯏ ꯂꯩꯇꯦ
ꯑꯗꯨꯅꯦ ꯇꯜꯂꯦ ꯑꯗꯨꯃꯥꯏꯅ ꯇꯧꯕꯗꯣ
ꯑꯗꯨꯅꯦ
ꯂꯩꯕ ꯅꯨꯡꯉꯥꯏꯇꯦ
ꯎꯝ ꯃꯤ ꯍꯥꯏꯕꯗꯤ ꯑꯗꯨꯝ ꯂꯩꯀꯥꯏꯗ ꯑꯗꫭꯝ ꯃꯤ ꯌꯥꯝꯗꯔꯗꯤꯀꯣ ꯅꯨꯡꯉꯥꯏꯒꯗꯕ ꯏꯁꯀꯣꯗꯨꯝ ꯃꯤ ꯂꯣꯏꯅꯃꯛ ꯑꯗꯨꯝ ꯆꯠꯄꯤ ꯑ ꯆꯠꯄꯤ ꯀꯔꯤ ꯍꯥꯏꯁꯤ꯭ꯔꯥ ꯑ
ꯂꯥꯏꯠ ꯂꯩꯇ꯭ꯔꯗꯤ
ꯎꯝ ꯅꯠꯇꯦ ꯑ ꯑꫭ ꯂꯥꯏꯠ ꯂꯩ ꯂꯥꯏꯠ ꯂꯥꯛ ꯂꯥꯛꯇ꯭ꯔꯕ ꯀꯥꯟꯗ ꯑꯗꯨꯝ ꯎꯝ ꯃꯤ ꯑꯗꯨꯝ ꯄꯨꯟꯕꯗꯣ ꯑꯗꯨꯝ ꯅꯨꯡꯉꯥꯏꯌꯦꯅ
ꯑꯣ ꯍꯣꯏ ꯍꯣꯏ ꯂꯥꯏ ꯂꯥꯛ ꯂꯥꯏ ꯑꯃꯨꯛꯀ ꯂꯥꯛꯂꯗꯤ ꯃꯁꯥ ꯃꯁꯥꯒꯤ ꯐꯣꯟꯗ ꯃꯦꯠꯃꯦꯠ ꯃꯦꯠꯂꯒ ꯂꯩꯕꯗꯣ
ꯑꯥ
ꯕꯤꯇ꯭ꯔꯤꯁꯨ ꯂꯩꯇ꯭ꯔꯦ ꯑꯁ
ꯍꯧꯔꯕ꯭ꯔ‌ꯣ ꯅꯣꯏꯗꯤ
ꯑ ꯍꯣꯏ ꯁꯦꯝꯃꯤ ꯁꯦꯝꯃꯤꯌꯦ ꯍꯧꯖꯤꯛꯅ
ꯀꯩ ꯍꯤꯟꯖꯥꯡꯔꯣ
ꯁꯣꯏꯕꯨꯝꯒ ꯑꯂꯨ ꯑꯣ ꯁꯦꯔꯥꯎꯅ ꯏꯔꯣꯟ ꯇꯧꯁꯤ ꯏꯔꯣꯝꯕ ꯇꯧꯁꯤ ꯔꯅ
ꯑꯣ ꯌ‌ꯦꯟꯆꯥꯛꯁꯨ ꯍꯥꯞ ꯍꯥꯞꯔꯗꯤ ꯌꯥꯝ ꯍꯥꯎꯕꯅꯤꯗꯣ
ꯑ ꯃꯔꯨꯇꯣ ꯃꯔꯨꯗꯣ ꯂꯩꯇꯦꯕꯥ
ꯑꯣ ꯂꯩꯇꯦ
ꯑꯝ
ꯑ‌ꯣ
ꯕꯖꯥꯔ ꯍ ꯉꯁꯤꯗꯤ ꯉꯁꯤꯗꯤ ꯁꯟꯗꯦ ꯑꯣꯏꯕꯅꯤꯅ ꯕꯖꯥꯔꯁꯨ ꯍꯪꯉ‌ꯣꯏ ꯍꯌꯦꯡ ꯍꯌꯦꯡꯅ ꯑꯣꯏꯅ ꯆꯠꯂꯒ ꯂꯩꯒ‌ꯦ
ꯍꯣꯏ ꯍꯣꯏ ꯃꯟꯗꯦꯒꯤ ꯃꯥꯔꯀꯦꯠꯇ‌ꯣ
ꯎꯝ
ꯑꯣꯏꯒ ꯆꯥꯠꯂꯒ ꯂꯩꯔ‌ꯣ
ꯑꯩꯗꯤ ꯎ ꯑꯩꯗꯤ ꯏꯁꯇꯔꯗꯦ ꯃꯥꯔꯀꯦꯠ ꯆꯠꯅꯤꯡꯉꯦ ꯆꯠꯂꯒꯀꯣ ꯍꯣꯏ ꯏꯁꯇꯔꯗ‌ꯦ ꯃꯥꯔꯀꯦꯠꯇꯗꯤ ꯄꯣꯠ ꯄꯣꯠꯆꯩꯁꯤꯡꯁꯨ
ꯑꯣ ꯑꯩꯈꯣꯏꯗꯗꯤ ꯁꯟꯗꯦ ꯃꯥꯔꯀꯦꯠꯅꯦ
ꯑꯣ ꯑ ꯌꯥꯝ ꯐꯥꯏꯅ
ꯍ‌ꯣꯏ ꯅꯣꯏꯁꯨ ꯐꯩꯗꯅ ꯅꯣꯏꯁꯨ ꯁ‌ꯦ ꯁꯦꯇꯔꯗꯦ ꯃꯥꯔꯀꯦꯠ ꯑꯁ ꯉꯁꯤ ꯈꯛꯇ ꯇꯥꯏꯌꯦ
ꯑꯥ ꯐꯕꯗꯤ ꯐꯩ ꯑꯗꯨ ꯑꯣꯏꯔꯁꯨ ꯂꯩꯅ ꯍꯣꯡꯕ ꯃꯤꯁꯨ ꯂꯩ‌ꯌ‌ꯦ ꯇꯥꯡꯕ ꯃꯤꯁꯨ ꯂꯩꯌ‌ꯦ ꯄꯣꯠ ꯆꯩꯁꯤꯡꯗꯣ ꯉꯁꯤꯗꯤ ꯗꯨꯝ ꯂꯩꯗꯣꯏꯔꯥ
ꯍꯥꯥ
ꯉꯁꯤꯗꯤ ꯑꯗꯨꯝ ꯂꯩꯗꯣꯏꯔꯥ
ꯍꯣꯏ ꯉꯁꯤꯗꯤ ꯑꯗꯨꯝ ꯂꯩꯗꯣꯏꯅꯦ ꯊꯕꯛ
ꯑ
ꯇꯧꯅꯤꯡꯉꯥꯏ ꯀꯩꯝꯇ ꯂꯩꯇ꯭ꯔꯦ ꯉꯁꯤꯗꯤ ꯄꯣꯊꯥꯔꯅꯤ ꯁꯟꯗꯦ ꯑꯣꯏꯕꯒꯤꯀꯣ
ꯑꯝ
ꯄꯣꯊꯥꯔꯒ ꯍꯤꯞꯂꯒ ꯇꯨꯝꯔꯒ ꯇꯧꯅꯤꯡ ꯇꯧꯅꯤꯡꯕ ꯇꯧꯔꯅꯦ ꯉꯁꯤꯗꯤ ꯍꯥꯏꯇꯥꯔꯦ
ꯅꯪꯗꯤ ꯉꯁꯤꯗꯤ ꯀꯣꯏꯕꯁꯨ ꯆꯠ ꯑꯥ ꯆꯠꯄ ꯌꯥꯏꯅ ꯅꯅꯥꯎ ꯅꯨꯄꯤꯒ ꯗꯨꯝ ꯌꯨꯝꯗ ꯑꯗꯨꯝ ꯂꯩꯕꯗꯤ ꯍꯣꯏ ꯍꯣꯏ
ꯊꯣꯛꯅꯤꯡꯗ‌ꯦ ꯅꯨꯡꯁꯥꯗꯣ ꯁꯥꯃꯟꯕꯒꯤ ꯂꯣꯏꯔꯦ
ꯍꯣꯏ ꯑꯗꯨ ꯑꯣꯏꯔꯝꯒꯅꯤ ꯅꯣꯏꯒꯤ ꯅꯣꯏꯅ ꯂꯩꯕꯗꯣ
ꯑꯥꯎ ꯑꯗꯨꯅꯦ ꯑꯦꯁꯤ ꯊꯝꯃꯁꯨꯀꯣ ꯑꯦꯁꯤ ꯀꯥꯟꯅꯗ‌ꯦ
ꯍꯣꯏ ꯑꯗꯨ ꯑꯁ ꯑꯦ ꯁꯤꯒꯤꯃꯁꯨ ꯌꯥꯝ ꯇꯥꯡꯅꯔꯝꯒꯅꯤꯀꯣ ꯗ‌ꯦꯜꯗ
ꯑꯗꯨꯅꯦ ꯑꯥꯏ ꯌꯥꯝ ꯇꯥꯡꯅ ꯇꯥꯡꯅ ꯂꯩꯕ ꯉꯝꯗ꯭ꯔꯦ
ꯅꯗꯦꯕ
ꯍꯣꯏ ꯐꯦꯟ ꯑꯂꯩ ꯐꯦꯟꯗꯤ ꯑꯦꯁ ꯀꯔꯤ ꯍꯥꯏꯁꯤꯔꯥ ꯐꯦꯟꯗꯤ ꯐꯦꯟꯒꯤ ꯃꯔꯨꯡꯗ ꯂꯩꯇꯦ
ꯐꯦꯟ ꯂꯩꯔꯁꯨ ꯌꯥꯝ ꯁꯥꯕꯗꯣ ꯐꯦꯟ ꯂꯩꯕꯅ ꯌꯥꯝ ꯁꯥꯕ ꯍꯦꯜꯂꯦ ꯍꯥꯏꯕ ꯇꯥꯏꯞꯗ ꯇꯧꯋꯦ
ꯍꯣꯏ ꯑꯗꯨ ꯑꯣꯏꯔꯝꯒꯅꯤ ꯑꯁ ꯑꯩꯈꯣꯏꯒꯤ ꯑꯩꯈꯣꯏ ꯑꯩꯈꯣꯏꯗꯗꯤ ꯑꯁ ꯅꯣꯡ ꯆꯨꯕꯁꯤꯗꯤ ꯃꯄꯥꯟꯒꯥꯊꯣꯛꯄ ꯌꯥꯗꯦ
ꯑꯣ ꯑꯥ
ꯍꯧꯖꯤꯛꯁꯨ ꯈꯤꯇꯪ ꯈꯤꯇꯪ ꯆꯨꯑꯦ
ꯑꯣ ꯑꯗꯨꯝ ꯇꯣꯏꯍ ꯇꯣꯏꯅ ꯑꯥ ꯀꯔꯤ ꯍꯥꯏꯖꯔꯥ ꯅꯣꯡ ꯇꯥꯕꯁꯨ ꯅꯨꯡꯉꯥꯏꯇ‌ꯦꯍ‌ꯦ ꯅꯣꯡ ꯃꯔꯥꯛꯀꯨꯝꯕ ꯑꯗꯨꯝ ꯇꯥꯔꯗꯤ ꯐꯥꯗꯣꯏꯕ
ꯎꯝ ꯅꯣꯏꯗꯤ ꯑ ꯀꯔꯝ ꯀꯥꯟꯗ ꯑꯦꯛꯖꯥꯝ ꯊꯥꯗꯣꯏꯅꯣ ꯑꯗꯨꯗꯤ
ꯑꯩꯈꯣꯏꯗꯤ ꯑ ꯈꯪꯗꯦꯗ ꯖꯨꯂꯥꯏ ꯑꯥꯒꯁ ꯌꯥꯝ ꯀꯨꯏꯗ꯭ꯔꯤ
ꯐꯥꯏꯅꯦꯜꯂꯕ ꯅꯠꯇ꯭ꯔꯒ ꯎ
ꯑꯩꯈꯣꯏꯗꯤ ꯑꯥ ꯖꯨꯂꯥꯏ ꯑ‌ꯦ ꯑꯥꯒꯁ ꯑꯥꯒꯁ ꯁꯦꯞꯇꯦꯝꯕꯔ ꯁ꯭ꯋꯥꯏꯗ ꯐꯩꯅꯦꯜ ꯐꯥꯔꯒꯀꯣ
ꯑ
ꯑꯥ ꯑꯗꯨꯒꯥ ꯈꯪꯗꯦꯗ ꯗꯤꯁ‌ꯦ ꯗꯤꯁꯦꯝꯕꯔꯔ ꯅꯣꯕꯦꯝꯕꯔꯔ ꯁ꯭ꯋꯥꯏꯗ ꯏꯁꯀꯔꯁꯟ ꯆꯠꯅꯤ ꯍꯥꯏꯌꯦ
ꯑꯣ ꯑꯗꯨꯗꯤ ꯀꯨꯏꯗ꯭ꯔꯦꯅꯥ
ꯍꯣꯏ ꯍꯣꯏ ꯉꯥꯏꯕ ꯉꯝꯗꯔꯤꯗ‌ꯣ ꯑꯦꯛꯖꯥꯝꯕꯨꯗꯤ ꯅꯠꯇꯕ ꯏꯁꯀꯔꯁꯟꯕꯨ ꯑꯦ ꯀꯣꯏꯔꯒ ꯆꯠꯄꯒꯤ ꯃꯇ‌ꯦꯡꯗꯤ ꯈꯛꯇꯅꯦ ꯑꯗꯨꯒꯤ ꯑꯩ ꯏꯃꯥꯟꯅꯕꯤꯒ ꯋꯥꯔꯤ ꯁꯅꯥ ꯁꯅꯥ ꯕ ꯑꯗꯨꯒꯤ ꯋꯥꯔꯤꯗꯣ ꯁ ꯅꯥꯕꯒꯤ ꯂꯥꯏꯔꯤꯛꯁꯨ ꯄꯥꯍꯧꯗ꯭ꯔꯤ
ꯂꯣꯏꯔꯦ ꯑꯗꯨꯝꯕ ꯋꯥꯈꯜꯗꯣ ꯈꯜꯂꯒ
ꯂꯥꯏꯔꯤꯛ ꯐꯖ ꯐꯖꯅ ꯄ ꯄꯥꯔꯒ ꯄꯥꯁ ꯇꯧꯖꯔꯣ
ꯍꯥꯏ ꯍꯣꯏ
ꯅꯣꯏ ꯅꯣꯏꯅ ꯄꯥꯁ ꯇꯧꯕꯗ ꯑꯩꯈꯣꯏꯅ ꯉꯥꯏꯔꯝꯒꯦ ꯀ‌ꯦ
ꯁꯤ ꯌꯥꯝ ꯍꯩꯗꯅ
ꯑꯁ ꯑꯩꯗꯤ ꯉꯝꯗ꯭ꯔꯦꯗ
ꯅꯪꯗꯤ ꯃ‌ꯦꯊꯃꯊꯤꯛꯀꯤ ꯑꯣꯖꯥ ꯇꯧꯅꯤ ꯍꯥꯏꯗꯣꯏꯅꯦ
ꯍꯥꯥ
ꯃꯦꯠꯀꯤ ꯑꯣꯖꯥ ꯇꯧꯅꯤ ꯍꯥꯏ ꯂꯩꯅꯦ
ꯈꯪꯗꯦ ꯀꯃꯥꯏ ꯇꯧꯁꯤꯔꯅ ꯈꯟꯕꯅꯦ ꯑꯁ
ꯅꯪꯗꯤ ꯃꯦꯁ ꯌꯥꯝ ꯍꯩꯏꯕ ꯃꯥꯜꯂꯤꯗꯣ
ꯅꯠꯇꯦ ꯍꯩ ꯍꯩꯕꯗꯤ ꯅꯠꯇꯦ ꯑꯗꯨ ꯑꯣꯏꯔꯁꯨ ꯍꯧꯖꯤꯛꯀꯥꯟꯗꯤ ꯎꯝ ꯀꯔꯤ ꯍꯥꯏꯁꯤꯔꯥ ꯑꯗꯨꯝ ꯑꯩꯈꯣꯏꯅ ꯑꯗꯨꯝ ꯊꯥꯕꯗꯣ
ꯑꯥꯎ
ꯈꯤꯇꯪ ꯈꯤꯇꯪꯗꯤ ꯊꯣꯛꯇ꯭ꯔꯗꯤ ꯌꯥꯗꯦꯅꯥ ꯑꯦꯛꯖꯥꯝ ꯊꯥꯕꯗꯣ
ꯑꯣ ꯑꯣꯖꯥ ꯇꯧꯅꯤꯡꯉꯥꯏ ꯑ ꯑꯦꯛꯖꯥꯝ ꯊꯥꯕ꯭ꯔꯥ
ꯎꯝ ꯐꯁꯤꯔꯥꯅꯗꯤ ꯇꯧꯕꯅꯦ ꯑꯗꯣ ꯈꯪꯗ꯭ꯔꯦꯗꯥ
ꯐꯥꯔꯨꯅꯦ ꯌꯥꯝ ꯐꯩꯗꯅ
ꯈꯪꯗꯦ ꯁꯤ ꯔꯤꯗꯣ ꯌꯥꯝꯃꯟꯗ꯭ꯔꯗꯤ
ꯃꯦꯠꯁꯀꯨꯝꯕꯗꯤ ꯂꯥꯏꯔꯤꯗꯤ ꯋꯥꯡꯡꯂꯝꯒꯅꯤꯍꯦ
ꯈꯪꯗꯦ ꯄ꯭ꯔꯥꯏꯚꯦꯠ ꯑꯣꯏꯕꯅꯤꯅ
ꯑꯣ ꯒꯣꯔꯃꯦꯟ ꯅꯠꯇꯦ
ꯎꯝ ꯑꯁ ꯀꯣꯔꯎꯃꯦꯟꯒꯤ
ꯒꯔꯃꯦꯟ ꯊꯤꯎ ꯑꯗꯨꯅ ꯅꯅꯣꯣꯏ